ꯏꯇꯥ ꯇꯥꯔꯕꯣ
ꯇꯥꯏꯌꯦ ꯇꯥꯏꯌꯦ
ꯅꯦꯠ ꯋꯥꯔꯛ ꯈꯔ ꯅꯨꯡꯉꯥꯏꯇꯕ ꯃꯥꯜꯂꯦ
ꯍꯥꯥ
ꯅꯦꯠꯋꯥꯛ ꯇꯥꯕ꯭ꯔꯥ ꯐꯖꯅ
ꯑꯣ ꯇꯥꯌꯦ ꯇꯥꯌꯦ ꯆꯦ
ꯈꯞ ꯈꯞ ꯇꯧꯕꯩ ꯇꯥꯏꯞꯇ ꯇꯧꯕ ꯃꯣꯏ ꯆꯔꯦ ꯂꯥꯡꯕ ꯃꯈꯣꯟ ꯑꯗꯨꯅ ꯍꯋꯥꯏ ꯊꯣꯡꯉꯦ
ꯑꯣ ꯎꯝ ꯑꯩ ꯁꯨꯝ ꯄꯥꯎ ꯐꯥꯎꯔꯛꯇꯕ ꯀꯨꯏꯌꯦꯦꯅ ꯀꯣꯜ ꯇꯧꯔꯛꯏ
ꯀꯣꯏꯂ ꯑꯣꯏꯅ ꯏꯁꯁꯨꯅꯠꯇꯕ
ꯑꯥ
ꯗꯤꯄꯥꯔꯠꯃꯦꯟ ꯀꯩꯀꯥꯀꯗꯤ ꯆꯠꯂꯤꯕ꯭ꯔꯣ
ꯄꯥꯦꯟꯦ ꯍꯣꯂꯤꯀ ꯁꯠꯇꯦ
ꯍꯥꯥ
ꯀꯩꯅꯣ ꯇꯧꯔꯦ ꯑꯦꯛꯖꯥꯝ ꯇꯧꯗꯣꯔꯦꯅ ꯑꯩꯅ ꯃꯇꯝ ꯈꯔ ꯂꯦꯞꯊꯣꯛꯑꯦ
ꯀ ꯀꯪ ꯇꯥꯔꯕ ꯗꯦꯠ
ꯑꯦꯛꯖꯥꯝꯁꯦ ꯗꯦꯠꯁꯦ ꯀꯩꯅꯣ ꯏꯀꯥ ꯊꯣꯛꯇ꯭ꯔꯤꯌꯦ ꯖꯨꯂꯥꯏ ꯁꯚꯦꯟꯇꯤꯟ ꯑꯩꯠꯇꯤꯟ ꯑꯅꯤꯁꯤ ꯃꯔꯛꯇꯗꯤ ꯑꯣꯏꯗꯣꯏꯅꯤ
ꯑꯥ ꯀꯨꯏꯗ꯭ꯔꯦꯅꯦ ꯑꯗꯨꯗꯤ
ꯑ ꯀꯣꯏꯗ꯭ꯔꯦ
ꯎꯝ ꯀꯟꯅ ꯄꯥꯊꯔꯣ ꯑꯩꯈꯣꯏꯗꯤ ꯂꯣꯏꯈꯗꯥ ꯌꯥꯅ ꯌꯥꯅꯕ ꯇꯧꯗꯅ
ꯊ ꯑꯩꯁꯦ ꯍꯧꯖꯤꯛ ꯂꯥꯁꯇ ꯑꯩꯈꯣꯏ ꯀꯩꯅꯣꯗ ꯐꯣꯔꯗ ꯊꯥꯖꯕ ꯊꯝꯃꯒ ꯗꯥꯎꯗ ꯑꯣꯏꯅ ꯌꯦꯡꯉꯨꯔꯗꯕꯅꯤ
ꯃꯥꯅꯤ ꯑꯣꯔꯅ ꯉꯝꯗꯕ ꯂꯩꯇꯦ
ꯎꯝ ꯑꯗꯨꯅ ꯍꯧꯖꯤꯛ ꯂꯥꯏꯔꯤꯛ ꯄꯥꯗ꯭ꯔꯦ ꯑꯩ ꯏꯁꯣꯔ ꯑꯣꯏꯅ ꯀꯩꯅꯣ ꯇꯧꯔꯦ ꯌꯥꯝ ꯀꯟꯅ ꯂꯥꯏꯅꯤꯡꯉꯤ
ꯍꯧꯖꯤ ꯀꯥꯟꯦ ꯀꯩ ꯆꯠ ꯊꯣꯛꯎ ꯇ꯭ꯔꯣ
ꯁꯠ ꯆꯠꯊꯣꯛꯇꯔꯦ ꯇꯨꯏꯁꯟ ꯉꯥꯏꯍꯥꯛ ꯉꯥꯏꯍꯥꯛ ꯆꯠꯂꯦ ꯑꯉꯥꯡ ꯑꯃꯈꯛ ꯑꯗꯨ ꯆꯠꯄꯗ ꯍꯦꯟꯅ ꯇꯣꯛꯄꯗꯤ ꯑꯄꯤꯛꯄꯅꯤꯅ ꯀ꯭ꯂꯥꯁꯁꯨ ꯇꯨ
ꯑꯣ ꯍꯣꯏ ꯀꯩꯁꯨ ꯀꯥꯏꯗꯦ ꯑꯗꯣ ꯍꯥꯏꯗꯤ ꯀꯔꯤꯝ ꯆꯠꯇꯕꯗꯩꯕꯨꯗꯤ ꯆꯠꯊꯣꯛꯄꯗꯨꯅꯕꯨꯗꯤ
ꯎꯝ ꯁꯨꯃꯥꯏꯅ ꯆꯠꯂꯒ ꯑꯗꯨꯝ ꯍꯥꯡꯉ ꯂꯩꯔꯦ ꯍꯥꯏꯇꯥꯔꯦ ꯃꯇꯝ
ꯍ ꯍꯣ ꯀꯩꯅꯣ ꯇꯧꯋꯦ ꯀꯩꯅꯣ ꯑꯩꯈꯣꯏ ꯃꯌꯥꯝ ꯁꯝꯅꯔꯀꯥꯟꯗ ꯀꯣꯏꯕ ꯅꯠꯇ꯭ꯔꯒꯅ ꯂꯥꯏ ꯈꯨꯔꯨꯝꯝꯕ ꯑꯣꯏꯅ ꯆꯠꯁꯤꯔꯣ
ꯆꯠꯁꯤ ꯆꯠꯁꯤ ꯀꯥꯡꯁꯨ ꯌꯧꯁꯤꯜꯂꯛꯑꯦ
ꯑꯗꯨꯅꯤ
ꯑꯗꯨꯗ ꯅꯣꯏ ꯑꯦꯛꯖꯥꯝ ꯀꯩꯀꯥ ꯂꯣꯏꯔꯒ ꯑꯃꯇꯪ ꯄꯨꯟꯅ
ꯍꯣꯏ
ꯇ ꯀꯥꯡꯁꯦ ꯗꯦꯠ ꯁꯕꯦꯟꯇꯤꯟ ꯍꯥꯏꯕ꯭ꯔꯣ ꯁꯤꯛꯁꯇꯤꯟ ꯍꯥꯏꯕ꯭ꯔꯥ
ꯗꯦꯠ ꯁꯤꯛꯁꯇꯤꯟꯗ
ꯑꯣ ꯁꯤꯛꯁꯇꯤꯟ ꯎ ꯅꯣꯏ ꯑꯦꯛꯖꯥꯝꯅ ꯁꯚꯦꯟꯇꯤꯟ ꯑꯩꯠꯇꯤꯟ ꯑꯗꯨꯝ ꯑꯗꯨꯗꯤ ꯂꯣꯏꯈꯤꯕꯒ ꯑꯗꯨꯝ ꯇꯥꯟ ꯆꯥꯟꯅꯅꯤ ꯍꯧꯕꯒ ꯇꯧꯗ꯭ꯔꯁꯨꯀꯣ
ꯑ ꯀꯥꯡꯂꯦꯟ ꯒꯤ ꯀꯥ ꯑꯗꯨ ꯃꯔꯛꯇꯣ ꯑꯗꯨꯗꯕꯨꯗꯤ ꯑꯗꯨꯝ ꯆꯠꯄ ꯌꯥꯅꯤ
ꯌꯥꯢ
ꯑꯩꯒꯤ ꯀꯩꯅꯣꯗꯣ ꯑꯃꯨꯐꯥꯎ ꯆꯠꯇ꯭ꯔꯤꯕ ꯒꯣꯕꯤꯟꯗꯁꯨ ꯑꯃꯨꯛꯐꯥꯎ ꯆꯠꯇ꯭ꯔꯤꯕ
ꯑꯥ ꯑꯥ
ꯑꯗꯨꯁꯨ ꯍꯥꯏꯐꯦꯠ ꯌꯡꯉꯨ
ꯁꯤ ꯔꯦꯅꯨꯅꯁꯨ ꯍꯥꯏꯕꯅꯦꯕ ꯀꯩꯕ
ꯑꯥ
ꯍꯅꯨꯃꯥꯟ ꯈꯨꯔꯨꯝꯕ ꯈꯣꯠꯄ ꯑꯗꯨ ꯍꯥꯏ ꯍꯥꯏꯕꯕꯨꯗꯤ ꯀꯩꯅꯣ ꯇꯧꯗꯦ ꯑꯗꯣ
ꯍꯥꯏꯗꯤ ꯂꯥꯞꯄꯤꯉꯥꯏꯗ ꯅꯤꯡꯕꯗꯣ ꯑꯗꯨꯗ ꯅꯛꯁꯤꯜꯂ ꯀꯥꯟꯗ ꯑꯣꯏꯅ ꯐꯠ ꯂꯥꯎꯅ ꯆꯠꯄꯅ ꯑꯗꯨꯃꯥꯏꯅ ꯍꯥꯏꯅꯕ
ꯃꯥꯅꯦ ꯃꯃꯥꯡꯗꯁꯨ ꯑꯃ ꯑꯈꯣꯏ ꯍꯥꯏꯅꯔ ꯆꯠꯄꯗꯨ ꯍꯥꯏꯗꯤ ꯃꯣꯏ ꯊꯥ ꯑꯅꯤ ꯐꯪꯉꯦꯒ ꯑꯗꯨ ꯇꯧꯋꯦꯒ ꯇꯧꯕꯗꯣ ꯑꯗꯨꯗꯒꯤ ꯑꯗꯨꯝ ꯏꯆꯦ ꯍꯣꯏꯒꯤ ꯃꯣꯏ ꯑꯦꯛꯖꯥꯝ ꯇꯥꯁꯟꯈ꯭ꯔꯦ
ꯇꯥꯁꯤꯟꯈ꯭ꯔꯦ
ꯑꯗꯨꯅ ꯍꯟꯗꯛꯇꯤ ꯀꯩꯅꯣ ꯍꯥꯏꯗꯤ ꯌꯥꯝ ꯀꯥ ꯍꯦꯟꯅ ꯄ꯭ꯂꯥꯟ ꯇꯧꯗꯕꯤꯗ
ꯎꯝ
ꯈꯨꯗꯥꯛ ꯇ ꯑꯣꯏꯅ ꯆꯠꯁꯦ
ꯃꯥꯅꯤ ꯑꯗꯨꯅ ꯐꯔꯦ
ꯎꯝ ꯏꯆꯦꯒꯤ ꯐꯤꯗꯨꯁꯨ ꯑꯩꯅ ꯁꯨꯔꯛꯑꯣ ꯍꯥꯏꯈ꯭ꯔꯕꯅꯦ ꯑꯗꯣ ꯑꯈꯣꯏ ꯃꯥꯗꯣ ꯀꯩꯅꯣ ꯑꯗꯨꯗꯤ ꯏꯆꯦ ꯅꯪ ꯃꯆꯨꯗꯣ ꯍꯥꯏꯔꯛꯑꯣ ꯈꯜꯂꯒ
ꯅꯠꯇꯦ ꯂꯥꯏ ꯈꯣꯏꯔꯨꯝꯕꯗ ꯆꯠꯄꯗ ꯁꯦꯠꯄꯒꯤꯕꯨꯅꯤꯗ ꯃꯆꯨꯗꯨꯕꯨ ꯗꯤ ꯗꯨꯅ ꯑꯗꯨꯝ ꯐꯔꯦꯅ ꯈꯜꯂꯦ ꯑꯣ ꯑꯃꯔꯣꯝꯗ ꯄꯤꯁ ꯀꯂꯔꯗꯨ ꯏꯪꯕꯨꯗꯤ ꯏꯪꯉꯦꯕꯨ ꯃꯗꯨ ꯃꯆꯨꯗꯣ ꯑꯩꯅ ꯀꯌꯥ
ꯍꯣꯏ ꯁꯨꯠ ꯇꯧꯔꯛꯄꯗꯗꯤ ꯐꯖꯗꯧ ꯃꯥꯟꯗꯦ ꯑꯗꯨꯗꯣ
ꯑꯥ
ꯍꯥꯏꯗꯤ ꯑꯃ ꯀꯟꯇ꯭ꯔꯥꯁ ꯀꯨꯝꯕꯗꯗꯤ ꯌꯥꯅꯤꯕꯀꯣ
ꯎꯝ
ꯐꯤꯗꯨꯅ ꯄꯤꯁ ꯑꯣꯏꯍꯜꯂꯒ ꯐꯤꯗꯨ ꯐꯤꯗꯕꯨꯗꯤ ꯐꯖꯅꯤꯕ ꯃꯄꯥꯟ ꯌꯦꯜꯂꯣ ꯑꯣꯏꯕꯗꯣ ꯄꯤꯁ ꯑꯣꯏꯕꯗꯣ ꯐꯖꯅꯤꯕ ꯑꯗꯣ ꯐꯅꯦꯛꯇꯨꯗ ꯌꯦꯂꯣꯒꯨꯝꯕ ꯁꯦꯠꯂꯒ ꯑꯗꯨꯃꯥꯏꯅ ꯄꯤꯁ ꯃꯆꯨ ꯏꯟꯕ ꯑꯃ
ꯎꯝ
ꯑꯗꯣ ꯍꯥꯏꯗꯤ ꯐꯅꯦꯛꯇꯣ ꯄꯨꯂꯞ ꯑꯅꯤꯃꯛꯇꯣ ꯂꯣꯏꯅꯣ ꯑꯣꯏꯕꯗꯣ ꯑꯃ ꯈꯪꯗꯦ ꯈꯔ ꯏꯉꯧ ꯐꯅꯦꯛ ꯃꯥꯜꯂꯣꯏꯗ꯭ꯔꯥ ꯐꯅꯦꯛꯇꯨꯗꯪ ꯃꯣꯏꯅ ꯏꯆꯦꯅ ꯀꯣꯟꯅꯔ ꯐꯅꯦꯛꯇꯪ ꯁꯦꯠꯀꯦ ꯍꯥꯏꯔꯁꯨ ꯑꯃꯨꯛ
ꯃꯥꯟꯗꯣꯢꯅꯤ ꯎꯝ ꯑꯗꯨꯝ ꯏꯃꯥ ꯍꯣꯏꯅꯗꯤ ꯑꯃꯨꯛꯀ ꯆꯥꯛꯆꯥ ꯍꯩꯖꯥ ꯆꯠꯄꯗ ꯁꯦꯠꯄꯗꯤ ꯑꯃꯨꯛ ꯌꯥꯗꯣꯏꯕ
ꯑꯥ ꯍꯣꯏ ꯍꯣꯏ ꯌꯥꯗꯩꯕ ꯑꯗꯨꯒꯤꯗꯣ
ꯎꯝ
ꯑꯗꯨꯗꯒꯤ ꯑꯩꯗꯣ ꯑꯈꯣꯏ ꯃꯥꯗꯣ ꯀꯩꯅꯣ ꯍꯧꯖꯤꯛꯇꯣ ꯂꯧꯕꯨꯛ ꯆꯠꯂꯦ ꯍꯥꯏꯕꯅꯦꯕ ꯂꯧꯕꯨꯡ ꯃꯨꯛ ꯆꯠꯂꯦꯕ ꯑꯗꯨꯒꯤ ꯑꯈꯣꯏ ꯃꯥꯅ ꯃꯃꯥꯡꯗ ꯃꯕꯣꯛ ꯑꯃ ꯂꯩꯌꯦ ꯃꯉꯣꯟꯗ ꯑꯣꯏꯅ ꯁꯨꯍꯜꯂꯁꯤꯔ ꯑꯗꯨꯗꯤ ꯍꯥꯏꯕꯅꯦꯕ ꯑꯩꯅ ꯏꯃꯥ ꯃꯆꯨꯗꯣ ꯇꯥꯗ꯭ꯔꯗꯤꯅ ꯍꯥꯏꯕꯅꯦꯕ ꯑꯗꯨꯗ ꯑꯩꯈꯣꯏ ꯃꯥꯅ ꯑꯗꯨꯒꯤꯕꯨꯗꯤ ꯑꯩ ꯆꯠꯂꯒ ꯌꯦꯡꯒꯦ ꯑꯩꯅ ꯑꯩ ꯑꯩꯒꯤ ꯍꯥꯏꯗꯤ ꯁꯪꯈꯤꯕ ꯀꯥꯟꯗ ꯑꯩꯈꯣꯏ ꯃꯥꯗ ꯀꯩꯅꯣ ꯇꯧꯋꯦꯕ ꯃꯆꯨꯗꯣ ꯇꯥꯕ ꯇꯥꯗꯕꯗꯣ ꯐꯣꯇꯣ ꯀꯥꯞꯄ ꯀꯥꯞꯄꯒ ꯊꯥꯔꯛꯄꯅꯦꯕꯀꯣ ꯀꯣ ꯁꯤꯁꯦ ꯌꯥꯔꯕ꯭ꯔꯥ ꯁꯤꯁꯦ ꯌꯥꯔꯕꯅ ꯑꯗꯨꯃꯥꯏꯅ ꯑꯩꯅ ꯊꯥꯔꯛꯑꯣ ꯑꯗꯨꯒ ꯃꯆꯨꯗꯣ ꯌꯦꯡꯒꯦ ꯍꯥꯏꯕꯅꯦꯕ ꯑꯗ ꯑꯩꯅ ꯏꯃꯥ ꯑꯣꯅꯔꯗꯤꯅ ꯑꯗꯨꯃꯥꯏꯅ ꯍꯥꯏꯕ ꯀꯥꯟꯗ ꯑꯗꯨꯒꯤꯕꯨꯗꯤ ꯌꯥꯅꯤ ꯑꯩꯅ ꯆꯠꯂꯒ ꯌꯦꯡꯒꯦ ꯍꯥꯏꯕꯅꯦꯕ
ꯍꯣꯏ ꯄꯤꯁ ꯑꯣꯏꯔꯁꯨ ꯑꯗꯨꯝ ꯌꯥꯗꯤ ꯌꯥꯏ ꯍꯣꯏ ꯃꯥꯏ ꯈꯜꯂꯒꯅꯦ ꯑꯩꯅ ꯑꯃꯨꯛ ꯈꯜꯂꯛꯏꯁꯦ ꯑꯗꯨꯝ ꯕꯤꯠꯔꯨꯠ ꯅꯠꯇ꯭ꯔꯒ ꯄꯤꯁꯇꯨꯗ ꯑꯗꯨꯝ ꯍꯦꯛꯇ ꯑꯗꯨꯝ ꯇꯧꯍꯜꯂꯛ ꯌꯥꯔꯦ
ꯑꯗꯣ ꯏꯆꯦꯅ ꯑꯃ ꯍꯥꯏꯔꯛꯑꯣꯕ ꯍꯥꯏꯗꯤ ꯁꯪꯒꯗꯧꯕ ꯃꯤꯗꯨꯗ ꯍꯥꯏꯗꯣꯏꯅꯤꯅ
ꯎꯝ ꯑꯗꯨ ꯄꯤꯁꯀꯨꯝꯕꯗꯤ ꯑꯗꯨꯝ ꯏꯇꯥꯗ ꯇꯥꯒꯟꯕ꯭ꯔꯕ
ꯄꯤꯁꯀꯨꯝꯕꯁꯦ ꯇꯥꯕꯨꯗꯤ ꯇꯥꯕꯨꯗꯤ ꯇꯥꯅꯦꯕꯀꯣ ꯑꯗꯨ ꯁꯨꯠꯇꯣ ꯑꯩꯅꯅꯦ ꯑꯩꯒꯤ ꯋꯥꯈꯜꯗ ꯅꯣꯏ ꯃꯤꯠꯇ ꯆꯤꯟꯖꯤꯟꯕꯗ ꯐꯤꯗꯗꯤ ꯐꯖꯅꯤꯕ ꯐꯅꯦꯛꯇꯨꯗ ꯑꯗꯨꯒ ꯏꯆꯦ ꯑꯃ ꯍꯣꯏ ꯖꯗꯦꯝꯕꯨꯗꯒꯤ ꯁꯦꯝꯒꯗꯧꯕꯅꯤꯅ ꯈꯔꯗꯤ ꯋꯥꯗꯧꯗꯤ ꯃꯥꯜꯂꯦ
ꯎꯝ ꯑꯗꯨ ꯕꯤꯠꯔꯨꯠꯗꯨꯨꯅ ꯑꯃꯨꯛꯀ ꯌꯥꯛꯄꯅꯤꯅ ꯐꯠ ꯇꯥꯒꯗ꯭ꯔꯕ
ꯍꯣꯏ ꯍꯣꯏ ꯑꯗꯨꯗꯨꯗꯤ ꯏꯔꯥꯏ ꯂꯥꯏꯅ ꯇꯥꯈꯤꯅꯤꯕꯀꯣ
ꯑꯥ ꯑꯗꯨꯗꯤ ꯑꯗꯨꯝ ꯕꯤꯠ ꯔꯨꯠꯇꯣ ꯇꯧꯍꯜꯂꯛꯑꯣꯅꯦ
ꯍꯣꯏ ꯍꯣꯏ ꯀꯩꯅꯣꯗꯣ ꯑꯁꯪꯕ ꯃꯆꯨꯗꯣ ꯃꯣꯏꯅ ꯂꯧꯊꯣꯛꯄꯗ ꯌꯥꯕ ꯌꯥꯗꯕ ꯑꯃꯥꯏꯅ ꯂꯩꯕꯅꯦꯕ ꯀꯣ ꯍꯧꯖꯤꯛꯀꯤ ꯖꯂꯦꯝꯕꯨ ꯃꯆꯨꯗꯣ ꯕ꯭ꯂꯨ ꯑꯣꯟꯕ ꯌꯥꯅꯤ ꯑꯗꯒꯤ ꯕꯤꯠꯔꯨꯠ ꯃꯆꯨ ꯑꯗꯒꯤꯗꯤ ꯒ꯭ꯔꯤꯟꯅ ꯁꯪꯖꯟꯕ ꯃꯥꯒꯤ ꯀꯂꯔ ꯔꯦꯟꯖ ꯑꯃ ꯂꯩꯗꯅ ꯑꯗꯨꯗꯣ ꯑꯣꯟꯕ ꯌꯥꯅꯤ ꯑꯗꯨꯒ ꯍꯣꯏ ꯍꯧꯖꯤꯛꯀꯤ ꯄꯤꯁ ꯀꯂꯔꯗꯣ ꯈꯔ ꯋꯥꯗꯧ ꯃꯥꯜꯂꯦ ꯁꯨꯗꯣ ꯀꯣꯛꯅꯕ ꯂꯣꯏ ꯂꯧꯊꯣꯛꯀꯦ ꯍꯥꯏꯔꯒꯅ ꯏꯆꯦ ꯐꯤꯗꯣ ꯑꯃꯨꯛ ꯀꯨꯏꯅ ꯆꯠꯂꯣꯏꯗꯣꯏꯕ ꯑꯃ ꯃꯣꯏꯒꯤ
ꯂꯣꯏ ꯇꯧꯁꯤꯜꯂꯁꯤ ꯌꯥꯛꯀꯦ ꯌꯥꯛꯆꯔꯁꯨ ꯑꯩꯅ ꯑꯩꯈꯣꯏ ꯃꯥꯒꯤ ꯑꯃꯨꯛ ꯈꯟꯕꯤꯔꯛꯄ ꯍꯥꯏꯇꯥꯔꯦ
ꯍꯣꯏ ꯑꯗꯣ ꯑꯗꯣ ꯗꯣ ꯁꯧꯍꯜꯂꯒꯦ ꯑꯗꯨꯗꯤ ꯕꯤꯠꯔꯨꯠꯇꯣ ꯑꯣꯏꯅ
ꯑꯗꯨꯅ ꯐꯔꯅꯤ ꯐꯨꯔꯤꯠ ꯇꯨꯕꯗꯨꯁꯨ ꯉꯔꯥꯡ ꯄꯣꯔꯛꯑꯒꯦꯗꯤ ꯍꯥꯏꯈꯤꯕꯅꯤ ꯉꯔꯥꯡ ꯁꯤꯂꯥꯅ ꯉꯁꯤ ꯀꯔꯝ ꯇꯧꯔꯝꯗꯣꯏꯅꯣ ꯈꯪꯗꯦ
ꯑꯣ ꯏꯆꯦ ꯏꯆꯦꯒꯤ ꯑꯗꯨꯒ ꯂꯤ ꯑꯗꯨꯒꯤ ꯀꯩꯅꯣꯗꯨꯒ ꯂꯤꯠꯅꯕꯅꯦꯕ ꯌꯦꯂꯣ ꯇꯨꯔꯝꯃꯦ ꯍꯥꯏꯕꯗꯣ
ꯑꯥ ꯑꯥ ꯀꯩꯅꯣ ꯅꯍꯥꯟ ꯑꯩꯅ ꯌꯨꯝꯗꯩ ꯄꯣꯔꯛꯄ ꯖꯂꯦꯝꯕꯨ ꯀꯂꯔ ꯑꯃꯒꯤ ꯐꯨꯔꯤꯠꯇꯣ ꯑꯗꯨꯗꯤ ꯂꯩꯌꯦꯕ ꯑꯗꯨ ꯂꯤꯠꯄꯗ ꯑꯗꯨ ꯇꯨꯔꯛꯄꯗ ꯃꯣꯏꯅ ꯀꯞ ꯍꯥꯞꯄꯛꯇꯝꯅꯤꯅ ꯂꯤꯠꯄꯗ ꯑꯃ ꯀꯩꯅꯣꯒꯤꯗꯨꯁꯨ ꯁꯦꯒ꯭ꯔꯥꯛꯇꯁꯨ ꯑꯃ ꯑꯩꯅ ꯍꯥꯏꯕꯗꯣ
ꯆꯤꯛꯁꯟꯕꯗꯣ ꯆꯤꯡꯁꯤꯟꯕꯗꯣ
ꯆꯤꯟꯕꯗꯨ ꯆꯤꯡꯁꯤꯟꯕꯗ ꯑꯗꯨꯒꯤ ꯑꯃ
ꯏꯁꯥꯗ ꯀꯝꯐꯣꯔꯇꯦꯕꯜ ꯑꯣꯏꯗꯕꯗꯣ ꯂꯤꯠꯄꯗ ꯑꯝ
ꯅꯨꯡꯉꯥꯏꯇꯕꯗꯣ ꯒꯔꯥ ꯒꯔꯥ ꯐꯥꯖꯤꯟꯕꯩ ꯇꯥꯏꯞꯇ ꯑꯗꯨꯗꯨꯒꯤ ꯑꯩꯅ ꯗꯨꯃꯥꯏꯅ ꯌꯦꯜꯂꯣꯗꯣ ꯃ ꯇꯨꯔꯤ
ꯑꯗꯨꯗꯤ ꯑꯩꯖ‌ꯦ ꯑꯩꯁꯨ ꯑꯗꯨꯃꯥꯏꯅ ꯑꯗꯨꯝ ꯆꯠꯁꯦ ꯍꯥꯏꯔꯗꯤ ꯑꯩ ꯉꯥꯏꯍꯥꯛ ꯑꯃꯨꯛ ꯊꯥ ꯑꯃꯨꯛ ꯆꯠꯄꯒꯤ ꯐꯤ ꯄꯨꯔꯛꯑꯝꯕꯗꯣ ꯑꯗꯨ ꯆꯦꯔꯦꯟ ꯍꯣꯏꯅ ꯆꯠꯄꯒꯤ ꯆꯦꯔꯦꯟ ꯍꯣꯏꯅ ꯆꯤꯡ ꯀꯥꯎꯁꯦ ꯍꯥꯏꯕꯒꯤ ꯆꯠꯄ ꯑꯗꯨꯒꯤ ꯐꯤ ꯄꯨꯔꯛꯑꯝꯕꯗꯣ ꯑꯗꯨꯏ ꯑꯩꯅ ꯑꯃꯨꯛ ꯑꯩꯈꯣꯏ ꯃꯥꯗꯣ ꯃꯥꯗꯤ ꯆꯥꯛ ꯏꯁꯤꯡ ꯆꯥꯕ ꯈꯣꯠꯄ ꯑꯗꯨꯝꯃꯤꯒꯤ ꯆꯠꯄꯅꯤꯅ ꯑꯩꯅ ꯐꯤꯗꯨ ꯃꯨꯛ ꯕꯨꯠ ꯄꯨꯔꯥ ꯄꯤꯊꯣꯛ ꯑꯝꯃꯕꯅꯦꯕ ꯐꯅꯦꯛꯄꯨ ꯗꯤ ꯂꯩꯌꯦ ꯑꯗꯨꯗꯤ ꯑꯩꯗꯣ ꯑꯃꯨꯛ ꯀꯩꯅꯣ ꯇꯧꯗ ꯌꯥꯔꯣꯏ ꯑꯩꯖꯨ ꯐꯤꯗꯣ ꯑ ꯑꯉꯥꯡ ꯆꯦꯡ ꯊꯦꯟꯕ ꯂꯥꯛꯀꯅꯤ ꯑꯗꯨꯗ ꯑꯃꯨꯛ ꯄꯤꯍꯜꯂꯛ ꯑꯗꯨꯗꯤ ꯌꯥꯔꯣꯏ ꯑꯩꯅ ꯑꯃꯨꯛ ꯂꯥꯏꯈ꯭ꯔꯣꯝ ꯆꯠꯄꯅꯤꯅ ꯐꯤꯗꯣ ꯁꯨꯗꯤ ꯁꯨꯗꯣꯛꯍꯟꯅꯤꯡꯕ ꯑꯩꯈꯣꯏ ꯃꯥꯗ
ꯎꯝ
ꯑꯗꯨꯕꯨꯗꯤ ꯑꯉꯧꯕꯅꯦ ꯑꯉꯥꯎꯕꯅꯤꯅ ꯃꯆꯨ ꯀꯩꯀꯥ ꯀꯩꯁꯨ ꯊꯥꯔꯣꯏꯗꯕꯅꯤꯅ ꯑꯗꯨꯝ ꯌꯥꯕꯨꯗꯤ ꯌꯥꯅꯤ
ꯎꯝ ꯁꯨꯕꯗꯪ ꯑꯣꯏꯕꯅꯤ ꯃꯄ ꯅꯥꯏꯕꯤ ꯗꯨꯕꯨꯗꯤ ꯂꯩꯌꯦꯕ ꯐꯤ ꯀꯩꯅꯣ ꯋꯥꯡꯈꯩ ꯃꯇꯦꯛ ꯃꯇꯦꯛ ꯅꯠꯇꯦ ꯃꯄꯨꯝꯅꯤ ꯃꯇꯦꯛ ꯄꯣꯔꯛꯀꯦ ꯇꯧꯕꯗꯩ ꯃꯆꯨꯗꯨ ꯊꯤꯃꯟꯕꯒꯤ
ꯑ ꯑꯗꯨꯒꯨꯝꯕ ꯗꯨꯕꯨꯗꯤ ꯑꯩ ꯉꯍꯥꯛ ꯃꯨꯛ ꯈꯣꯏꯔꯝꯃꯔꯣꯏꯒ‌ꯦ ꯍꯥꯏꯕꯒꯤ
ꯎꯝ ꯎꯝ
ꯑꯗꯨꯗꯨꯒꯤ ꯑꯗꯩ ꯐꯅꯦꯛꯇꯨꯖꯨ ꯑꯃꯨꯛ ꯊꯤꯅꯗꯣꯏꯕ
ꯎꯝ
ꯏꯁꯤꯡ ꯆꯥꯎꯕꯒꯤ ꯑꯃ ꯃꯌ‌ꯣꯝ ꯃꯌꯣꯝ ꯃꯌꯣꯝ ꯊꯝꯈꯤꯕꯗꯣ ꯑꯗꯨꯅ ꯀꯣꯏꯃꯥꯁꯤꯅ ꯑꯗꯨꯒꯤ ꯐꯅꯦꯛ ꯐꯤꯒꯦꯗꯣ ꯊꯥꯏꯅꯒꯤꯗꯣ ꯑꯗꯨ ꯀꯗꯥꯏ ꯀꯔꯝꯕ ꯃꯌꯨꯝꯗ ꯍꯥꯞꯈꯕꯅꯣ ꯈꯪꯗ꯭ꯔꯦ ꯍꯥꯏꯕ
ꯎꯝ
ꯑꯗꯨꯅ ꯑꯩꯅ ꯑꯃꯨꯛ ꯆꯠꯂꯒ ꯊꯤꯒꯗ ꯑꯣꯏꯕꯅꯤꯅ ꯑꯩꯗꯣ ꯊꯤꯕꯁꯨ ꯇꯟꯕꯒꯤ ꯑꯝ ꯊꯤꯗꯔ‌ꯦ
ꯇꯜꯂꯛꯄꯅꯦꯕ ꯐꯤ ꯊꯤꯕꯁꯦ ꯆꯤꯡꯊꯣꯛꯀ ꯆꯤꯡꯁꯤꯟꯒ ꯍꯥꯏꯗꯤ ꯃꯐꯝ ꯈꯪꯅ ꯊꯝꯈꯤꯕꯗ ꯐꯠ ꯂꯥꯎ ꯆꯤꯡꯊꯣꯛꯄꯗꯨꯗꯤ ꯑꯃꯨꯛ ꯐꯩꯌꯦꯕ
ꯑꯥꯎ ꯑꯗꯒꯤꯗꯤ ꯍꯥꯏꯗꯤ ꯍꯧꯖꯤꯛ ꯐꯥꯎꯕꯅꯦ ꯀꯩꯅꯣ ꯇꯧꯗ꯭ꯔꯦꯕ ꯑꯗꯨꯝ ꯂꯣꯏꯁꯟꯗꯦꯕ ꯑꯩꯈꯣꯏꯗꯣ ꯀꯩꯅꯣꯅꯦ ꯖꯝꯕꯣꯗ ꯍꯥꯞꯄꯒꯅ ꯍꯥꯞꯄꯦ ꯑꯗꯨ ꯅꯠꯇꯕ ꯑꯇꯩꯖꯤꯡ ꯍꯥꯏꯗꯤ ꯍꯧꯖꯤꯛꯀꯤ ꯐꯅꯦꯛ ꯀꯩꯀꯥꯗꯨꯅꯦ ꯑꯩꯈꯣꯏ ꯃꯥꯅ ꯀꯩꯁꯨ ꯌꯥꯝ ꯁꯤꯖꯤꯟꯅꯕ ꯑꯣꯏꯗ꯭ꯔꯕꯒꯤ ꯃꯥꯗ ꯑꯗꯨꯝ ꯌꯣꯝꯃꯒ ꯊꯝꯕꯗꯣ
ꯎꯝ
ꯑꯗꯨꯃꯥꯏꯅ ꯇꯧꫪ‌ꯦꯕ ꯑꯗꯨꯗꯨꯅ ꯍꯥꯟꯅꯕꯨꯒꯤ ꯍꯥꯟꯅꯒꯤ ꯑꯣꯏꯇꯥꯔꯗꯤ ꯎꯄꯨꯗꯒꯤ ꯂꯧꯊꯣꯛꯑꯒ ꯃꯌ‌ꯣꯝꯗꯣ ꯃꯥꯅ ꯈꯪꯖꯕꯅꯤꯅ ꯑꯗꯨꯝ ꯂꯧꯊꯣꯛ ꯌꯥꯕ ꯑꯗꯣ ꯍꯧꯖꯤꯛꯀꯤ ꯑꯃꯨꯛ ꯒꯌꯥꯟ ꯃ‌ꯦꯟ ꯇꯥꯗ꯭ꯔꯦꯕ
ꯎꯝ
ꯑꯗꯨꯅ ꯑꯗꯨꯒꯤꯗꯨꯃꯗꯤ ꯈꯪꯗ꯭ꯔꯦ ꯑꯗꯨꯗꯤ ꯆꯠꯂꯔꯣꯏꯁꯦ ꯍꯥꯏꯕ ꯅꯠꯇ꯭ꯔꯥ ꯑꯩꯈꯣꯏꯗꯣ ꯑꯗꯨꯒꯤ ꯃꯐꯝꯗꯨꯃꯗꯤ ꯑꯗꯨ ꯑꯗꯨꯒꯤ ꯗ꯭ꯔꯦꯁ ꯀꯤ ꯀꯩꯅꯣ ꯄ꯭ꯂꯥꯟꯗꯨꯃꯗꯤ ꯑꯗꯨꯝ ꯀꯦꯟꯁꯦꯜ ꯇꯧꯒ꯭ꯔ‌ꯦꯀꯣ
ꯀꯦꯟꯁꯦꯜ ꯇꯧꯔꯦ
ꯐꯪꯉꯦ ꯐꯪꯉꯦ ꯑꯗꯨꯗꯤ ꯍꯧꯖꯤꯛꯀꯤꯗꯣ ꯑꯩ ꯑꯦꯛꯖꯥꯝꯖꯨ ꯂꯣꯏꯔꯛꯑꯅꯤ ꯑꯗꯨꯒ ꯑꯗꯨꯝ ꯀꯥꯡꯉꯦꯟ ꯑꯣꯏꯕ꯭ꯔꯥ ꯅꯠꯇ꯭ꯔꯒ ꯀꯥꯡꯉꯦꯟꯗꯨꯗꯤ ꯃꯤ ꯌꯥꯝ ꯆꯟꯗꯧ ꯃꯥꯜꯂꯦ
ꯑ ꯈꯔꯗꯤ ꯑꯗꯨꯝ ꯆꯤꯟꯒꯟꯕꯅꯤ
ꯑ ꯑꯗꯨꯏ ꯃꯔꯛ ꯑꯃꯗ ꯑꯣꯏꯅ ꯆꯠꯄ꯭ꯔꯥ ꯑꯗꯨꯃꯥꯏꯅ ꯇꯧꯔꯁꯤ ꯍꯣꯏ ꯍꯣꯏ ꯑꯥ ꯑꯩꯕꯨꯗꯤ ꯑꯃꯝꯐꯥꯎꯗꯤꯤ ꯆꯠꯇ꯭ꯔꯤꯌꯦ ꯁ꯭ꯀꯨꯜꯗꯨ ꯆꯠꯇ꯭ꯔꯤ ꯀꯥꯡ ꯃꯇꯝꯗ ꯀꯣꯏꯕ ꯑꯃꯐꯥꯎ ꯆꯠꯇ꯭ꯔꯤꯕ ꯑꯩ ꯈꯪꯗꯦꯈꯤꯕ ꯑꯗꯨꯅ
ꯈꯔ ꯉꯟꯅ ꯆꯠꯊꯣꯛꯄ ꯑꯃꯀꯣ ꯑꯗꯨꯃ ꯈꯔ ꯐꯩꯌꯦꯕ ꯑꯗꯣ ꯃꯣꯏꯒꯤ ꯑꯃ ꯂꯥꯏ ꯈꯣꯏꯔꯝꯕꯒꯤ ꯃꯇꯝ ꯈꯤꯇꯪ ꯀꯩꯅꯣ ꯊꯦꯡꯊꯔꯛꯄ ꯑꯃ ꯂꯩꯗꯥꯏꯅꯦ ꯃꯤ ꯌꯥꯝ ꯇꯤꯡꯈꯠꯂꯛꯄ ꯑꯗꯨꯗꯀꯥ ꯒ꯭ꯌꯥꯟꯃꯦꯟ ꯇꯥꯗꯕꯗꯣ
ꯑ
ꯑꯗꯨꯒꯃꯥꯏꯅ ꯇꯧꯒꯟꯕꯅꯦ
ꯍꯥꯏꯗꯤ ꯑꯗꯨꯝ ꯑꯗꯨꯃꯥꯏ ꯀꯥꯏ ꯌꯂ ꯅ ꯂꯧꯁꯜꯂꯀꯥꯟꯗ ꯑꯃꯨꯛꯀ ꯋꯥꯔꯤ ꯁꯥꯟꯅꯔꯁꯦ ꯑꯗꯨꯗꯤ
ꯎꯝ ꯎꯝ ꯍꯥꯏꯅꯔꯁꯤ ꯃꯔꯣꯟ
ꯊꯝꯃꯦ ꯊꯝꯃꯦ ꯏꯆꯦ
ꯑꯥ